ꯍꯥꯎ
ꯂꯋꯥꯏ ꯃꯆꯥ
ꯀꯔꯤ ꯁꯅꯥꯅꯗ ꯐꯣꯟ ꯇꯧꯕ ꯌꯥꯗꯦ
ꯀꯛꯊꯠꯂꯣ ꯑꯗꯨꯒ ꯇꯥꯛꯁ ꯑꯗꯨꯝ ꯆꯠꯈ꯭ꯔꯦ
ꯁꯅꯥꯝꯗꯅ ꯑꯩ ꯁꯥꯏ ꯇꯕꯅꯤ ꯃꯥꯏ ꯇꯥꯛꯁ ꯀꯝꯄ꯭ꯠ ꯑꯣꯏꯈꯤꯕꯗꯅꯤ ꯌꯥꯔꯗꯤ ꯑꯃꯨꯛꯃꯨꯛꯥꯔꯛꯄ ꯤꯛꯇꯔꯒꯤꯁꯨ ꯇꯥꯛꯁ ꯀ꯭ꯠ ꯑꯣꯏꯔꯅ ꯊꯥꯔꯛꯏ
ꯍꯥꯥ
ꯇꯥꯛꯁ ꯀꯝꯄ꯭ꯂꯤꯠ ꯑꯣꯏꯈ꯭ꯔꯕ ꯃꯤꯅ ꯐꯣꯟ ꯇꯧ ꯌꯥꯗꯦꯕ
ꯌꯥꯕꯅꯦ ꯑꯩ ꯁꯇ
ꯑꯩ ꯉꯁꯤ ꯇꯧꯕꯗ ꯌꯥꯗ꯭ꯦ
ꯑꯩ ꯈꯪꯗꯦ ꯇꯣ
ꯑꯣꯔꯦꯅꯤ ꯀꯝꯄ꯭ꯂꯤꯠ ꯊꯥꯔꯦ
ꯍꯥꯥ
ꯁꯤꯒꯤ ꯃꯤꯁꯦ ꯇꯥꯁ ꯂꯣꯏꯗ꯭ꯔꯦꯅ ꯀꯀꯣꯜ ꯊꯥꯅꯩꯑꯕ
ꯆꯦꯄꯔꯁꯦ ꯑꯩ ꯊꯕꯛ ꯑꯝꯇ ꯇꯧꯒꯦ ꯅꯪ ꯇ ꯄꯍ ꯅꯠꯇ꯭ꯔ ꯑꯣꯍꯂꯣ ꯍꯥ ꯑꯩꯈꯣꯏꯕ ꯁꯨꯝ ꯀꯥꯏ ꯊꯕꯛ ꯑꯝꯇ ꯆꯧꯒꯦ ꯃꯅꯤꯡꯗ ꯆꯧꯒꯦ ꯃꯅꯤꯡꯗ ꯑꯝ ꯆꯧꯒꯦ ꯍꯥꯏꯕ
ꯇꯧꯔꯣ ꯇꯧꯔꯣ